ꯍꯜꯂꯣ ꯇꯥꯕ꯭ꯔꯣ ꯇꯥꯕ꯭ꯔꯣ꯫
ꯍꯜꯂꯣ꯫
ꯇꯥꯔꯕꯣ ꯇꯥꯔꯕꯣ꯫
ꯑꯥ ꯇꯥꯔꯦ ꯇꯥꯔꯦ ꯋꯥ ꯈꯤꯇꯪ ꯀꯟ ꯉꯥꯡ ꯈꯔ ꯀꯥꯟ ꯉꯥꯡꯉꯛ ꯑꯣꯃꯤ ꯇꯥꯗꯦꯕꯅ ꯅꯪ ꯉꯥꯡꯉꯤꯗꯣ ꯇꯝ ꯇꯝ ꯉꯥꯡꯉꯥꯒ꯫
ꯇꯥꯔꯕꯣ꯫
ꯇꯥꯎꯕꯗ ꯇꯥꯌꯦꯕ ꯌꯥꯝ ꯀꯟ ꯇꯥꯗꯦꯃꯤ ꯅꯪꯒꯤ ꯕꯣꯁ ꯇꯞꯄꯦꯃꯦ꯫
ꯇꯥꯔꯕꯣ꯫
ꯑꯣ ꯇꯔꯦ꯫
ꯍꯧꯅ ꯇꯥꯗꯕ꯭ꯔꯕ ꯍꯧꯅ ꯇꯥꯗꯕ꯭ꯔꯕ꯫
ꯑꯩ ꯎꯝ ꯑꯇꯩ ꯕꯣꯏꯁ ꯕꯣꯏꯁ ꯑꯇꯩ ꯇꯥꯕ꯭ꯔꯥ ꯑꯩꯉꯣꯟꯗ꯫
ꯀꯩꯝ ꯇꯥꯗꯦꯗ꯫
ꯎꯝ ꯀꯗꯔꯃꯤꯅꯣ ꯅꯪ꯫
ꯑꯁ ꯀꯩꯝ ꯇꯧꯗ ꯐꯣꯟ ꯌꯦꯡꯉꯝꯕꯅꯤꯗ꯫
ꯑꯁ ꯑꯃꯨꯛ ꯇꯥꯗꯔꯦ ꯅꯪ ꯉꯥꯡꯉꯤꯗꯣ꯫ ꯀꯔꯤꯝ ꯇꯥꯗ꯭ꯔꯦ ꯑꯣꯖꯥꯕꯨ꯫
ꯇꯥꯔꯕꯣ꯫
ꯑꯣ ꯇꯔꯦ꯫
ꯅꯪꯒꯤ ꯚꯣꯏꯁꯁꯨ ꯑꯃꯨꯛ ꯇꯞꯄꯦꯕ ꯇꯥꯔꯕꯣ ꯇꯥꯔꯕꯣ꯫
ꯑꯥ ꯇꯥꯔꯦ ꯇꯥꯔꯦ꯫
ꯇꯞꯄꯦ ꯃꯤ ꯅꯪ ꯕꯣꯏꯁꯁꯦ ꯑꯃꯨꯣꯛ ꯃꯣꯛꯇꯣ꯫
ꯑꯩꯒꯤ ꯚꯣꯏꯁ ꯇꯞꯄꯦ ꯍꯥꯏꯔꯣ꯫
ꯑ ꯅꯡ ꯕꯣꯏꯁꯁꯦ ꯑꯃꯨꯛ ꯇꯞꯊꯈ꯭ꯔꯦ ꯍꯥꯏꯕ
ꯊꯤꯔꯗ ꯄꯥꯔꯇꯤ ꯕꯣꯏꯁ ꯇꯥꯕ ꯌꯥꯗꯦꯕ ꯍꯂꯣ
ꯇ ꯍꯧꯔꯛꯑꯦ ꯑꯃꯨꯛ
ꯑꯣ ꯌꯥꯏꯔꯦ ꯑꯗꯨꯅ ꯍꯥꯏꯔꯛꯑꯣ ꯋꯥꯔꯤꯗꯣ ꯈꯔ ꯁꯥꯔꯛꯑꯣ ꯅꯪ
ꯋꯥꯔꯤ ꯀꯔꯤ ꯃꯇꯥꯡ ꯁꯥꯟꯅꯁꯤ ꯍꯥꯏꯅꯣꯅꯦ ꯅꯥꯕ
ꯑꯣ ꯋꯥ ꯉꯥꯡꯉꯨ ꯈꯔ
ꯉꯁꯥꯏꯒꯤ ꯕꯥꯔꯖꯤꯜꯒꯤ ꯃꯦꯠꯁ ꯇꯨ ꯎꯔ ꯎꯔ ꯑꯩ ꯁꯨꯝ ꯈꯣꯏꯗꯧ ꯁꯥꯥꯎꯒꯠꯂꯝꯃꯤꯕꯨ
ꯀꯩ ꯍꯥꯏ ꯅꯣ
ꯉꯁꯥꯏꯒꯤ ꯕ꯭ꯔꯥꯖꯤꯜꯒꯤ ꯃꯦꯠꯁ ꯄ꯭ꯂꯦꯗꯣ ꯎꯔꯒ ꯌꯨꯝ ꯈꯣꯏꯗꯧ ꯁꯧꯒꯠꯂꯛꯑꯦꯕ ꯃꯣꯏꯒꯤ ꯀꯣꯁꯇꯣ
ꯀ꯭ꯔꯥꯏ ꯕꯦꯕꯤ ꯀ꯭ꯔꯥꯏ ꯀꯞꯄꯨ ꯀꯞꯄꯨ ꯍꯣꯔꯦꯟꯗꯤ ꯂꯃꯤꯟ ꯌꯥꯃꯤꯡ ꯀꯞꯄ ꯇꯥꯕꯅꯤ
ꯌꯥꯃꯜ ꯅꯠꯇꯦꯅꯦ ꯀꯥꯞꯇꯣꯏꯁꯦ
ꯍꯥꯏ ꯍꯥꯏ ꯌꯦꯡꯉꯨ ꯌꯦꯡꯉꯨ ꯍꯨꯔꯦꯟ
ꯑꯦ ꯌꯦꯡꯉꯨꯅꯦ
ꯐꯤꯜꯗꯨꯗ ꯀꯣ ꯂꯝꯄꯥꯛꯇꯨ ꯊꯔꯣ ꯊꯥꯔꯣ ꯑꯣꯜꯂ ꯀꯞꯇꯣꯏ ꯅꯦ ꯍꯧꯔꯦꯟ ꯎꯞꯄ
ꯌꯦꯉꯣ ꯌꯦꯉꯣ
ꯑꯃꯗꯨꯅ ꯈꯨꯕꯥꯛ ꯈꯨꯗꯣꯏꯕ
ꯍꯣꯏꯅꯦ ꯌꯦꯡꯉꯨꯅꯦ ꯌꯦꯡꯉꯨꯅꯦ ꯀꯅꯥ ꯉꯝꯒꯤ ꯌꯦꯡꯉꯨꯅꯦ ꯍꯣꯔꯦꯟꯁꯦ
ꯌꯦꯡꯖꯤ ꯍꯣꯔꯦꯟ
ꯎꯝ
ꯑꯩ ꯐꯣꯟ ꯇꯧꯔꯛꯀꯦꯀꯣ ꯍꯣꯔꯦꯟ ꯄꯨꯡ ꯀꯩꯅꯣꯗ ꯕꯥꯔꯣꯒꯤꯗ
ꯇꯥꯏ ꯕꯣꯜ ꯌꯦꯡꯉꯒ ꯀꯣꯟꯅ ꯅꯣꯡꯉꯥꯜꯂꯒ ꯒ꯭ꯌꯥꯟ ꯇꯥꯅ ꯇꯧꯅꯒꯗꯝꯃꯤ ꯕꯣꯜꯒꯤ ꯌꯦꯡꯒꯗꯕꯅꯤ ꯍꯣꯔꯦꯟꯗꯤ ꯐꯨꯠꯕꯣꯜ ꯃꯦꯠꯆ ꯑꯃꯨꯐꯥꯎ ꯌꯦꯡꯗꯕ ꯑꯩꯁꯦ ꯏꯁꯄꯦꯟꯒ ꯇꯥꯕ ꯌꯦꯡꯗꯣꯏꯅꯤ
ꯍꯣꯏ ꯍꯣꯏ ꯍꯣꯏ
ꯁꯨꯛ ꯌꯦꯡꯉꯤ ꯌꯦꯡꯗꯕꯁꯦ
ꯍꯣꯏꯅꯦ
ꯑꯁ ꯄꯦꯅꯥꯜꯇꯤꯗꯒꯤ ꯀꯩꯗꯒꯤ ꯃꯥꯏ
ꯀꯣꯂꯦꯖ ꯐꯣꯝ ꯐꯤꯑꯞ ꯇꯧ ꯍꯥꯏꯔꯕꯣ
ꯐꯣꯝ ꯐꯤꯜꯞ ꯇꯧꯕꯩ ꯅꯣꯏ ꯊꯥꯇ꯭ꯔꯤꯕꯣ
ꯍꯥꯏꯕꯨꯗꯤ ꯍꯥꯏꯔꯕꯃꯤꯅꯤ ꯇꯛ ꯑꯩꯈꯣꯏꯗꯤ ꯇꯝ ꯗꯦꯠ ꯇ꯭ꯋꯦꯟꯇꯤꯐꯧ ꯂꯥꯛꯁ ꯗꯦꯠ ꯄꯤ ꯑꯦ ꯐꯥꯏꯟ ꯌꯥꯎꯗꯕꯤꯗ
ꯍꯣꯏ ꯐꯥꯏꯟ ꯑꯗꯨ ꯈꯔ ꯍꯦꯟꯗꯣꯛꯑꯁꯨꯨꯝ ꯀꯔꯤꯝ ꯁꯨ ꯈꯥꯏꯗꯕꯃꯤ ꯃꯣꯏꯗꯤ ꯃꯣꯏ ꯑꯩꯈꯣꯏꯗꯤ ꯊꯥꯔꯇꯤꯟꯗꯒ ꯍꯥꯏꯖꯤꯜꯂꯛꯑꯦ ꯏꯕꯉꯣ ꯍꯟꯗꯛꯀꯤ
ꯀꯌꯥ
ꯍꯟꯗꯛꯀꯤ ꯗꯤꯠ ꯊꯥꯔꯇꯤꯟ
ꯏ ꯍ ꯁꯅꯕ ꯇꯧꯔꯦ ꯅꯣꯏꯒꯤ
ꯑꯁ ꯑꯗꯨꯁꯨ ꯊꯥꯔꯇꯤꯟ ꯍꯦꯟꯂ ꯀꯩꯝ ꯇꯧꯗꯕꯅꯤ ꯍꯦ ꯊꯥꯖꯔꯛꯏꯕ ꯑꯗꯨꯅꯤ
ꯑꯗꯨꯝ ꯍꯥꯟꯅꯒꯤ ꯄꯩꯁꯥꯗꯤ ꯍꯥꯟꯅꯒꯤ ꯄꯩꯁꯥꯗꯨ ꯑꯗꯨꯝ ꯑꯣꯏꯗꯣꯏꯅꯤꯅꯦ ꯑꯗꯨꯝ ꯂꯤꯁꯤꯡ ꯑꯅꯤꯒ ꯈꯔ ꯑꯗꯨꯝ
ꯅꯣꯏꯗ ꯑꯅꯤ ꯑꯣꯏ ꯑꯩꯈꯣꯏꯅ ꯃꯔꯤꯅꯤ ꯏꯕꯨꯡꯉꯣ
ꯅꯪ ꯁꯖꯦꯛ ꯀꯩ ꯁꯖꯤꯛꯅꯣ
ꯄꯣꯜ ꯁꯥꯏꯟꯁꯇ ꯑꯁ ꯀꯩꯅꯣ ꯑꯣꯏꯕꯩꯅꯦꯃꯤ ꯄ꯭ꯔꯥꯏꯚꯦꯠ ꯑꯣꯏꯕ ꯄ꯭ꯔꯥꯏꯚꯦꯠ ꯍꯥꯏꯒꯗ꯭ꯔꯥ ꯁꯤꯃꯤ ꯒꯣꯔꯃꯦꯟ ꯍꯥꯏꯒꯗ꯭ꯔꯥ ꯀꯩꯅꯣ ꯀꯩꯅꯣ ꯑꯁꯤ ꯑꯣꯏꯕꯒꯤꯅꯦꯝꯃꯤ ꯑꯗꯣ ꯁꯤꯗ ꯍꯧꯁꯤꯛ ꯑꯩꯁꯦ ꯄꯣꯜ ꯁꯥꯏꯟꯁꯅꯦ ꯃꯤ
ꯑꯗꯨ ꯄꯩꯁꯥ ꯆꯥꯎꯔꯣꯏ
ꯄꯩꯁꯥ ꯆꯥꯎꯕ ꯍꯥꯏꯁꯦ ꯑꯦꯛꯖꯥꯝ ꯅꯨꯡꯉꯥꯏꯔꯤꯁꯤꯗꯤ ꯚꯥꯏ
ꯄ꯭ꯔꯣꯖꯥꯒꯤꯗꯤ ꯑꯃ ꯆꯥꯇ꯭ꯔꯨꯛ ꯃꯨꯛ ꯑꯣꯏꯗꯥꯏ ꯑꯩꯈꯣꯏ ꯑꯩꯈꯣꯏꯗꯗꯤ ꯑꯃ ꯆꯥ ꯇ꯭ꯔꯨꯛ ꯑꯣꯏꯕꯅꯦ ꯑꯦ ꯖꯣꯒ꯭ꯔꯥꯐꯤ ꯑꯣꯏꯕꯩ ꯈꯔ ꯇꯥꯡꯕꯩꯋꯅꯦ ꯄ꯭ꯔꯥꯛꯇꯤꯀꯦꯜ ꯌꯥꯎꯕꯩ ꯍꯥꯥ
ꯑꯦꯛꯖꯥꯝ ꯅꯨꯡꯉꯥꯏꯔꯤꯁꯤꯗꯤ
ꯑꯦꯛꯖꯥꯝ ꯀꯩꯗꯧꯕ
ꯑꯦꯛꯖꯥꯝ ꯅꯨꯡꯉꯥꯏꯔꯤꯁꯤꯗꯤ ꯍꯥꯏꯕ
ꯑꯥ
ꯑꯗꯨꯅꯤ ꯀꯩꯅꯣ
ꯍꯣꯏ ꯌꯥꯏ ꯃꯤꯅꯤꯠ ꯀꯌꯥ ꯁꯨꯔꯒꯦ ꯉꯁꯥꯏꯗꯩ ꯉꯥꯡꯉꯤꯁꯤꯕꯨ
ꯃꯤꯅꯤꯠ ꯃꯔꯤꯐꯧ ꯁꯨꯗ꯭ꯔꯤ ꯃꯤꯅꯤꯠ ꯀꯔꯤ
ꯃꯤꯅꯤꯠ ꯇꯔꯥꯗ ꯑꯗꯨꯝ ꯂꯣꯏꯁꯤꯟꯁꯦꯕ
ꯆꯥꯍꯣꯏ ꯃꯤꯅꯤꯠ ꯇꯔꯥꯃꯥꯊꯣꯏ ꯑꯗꯨꯝ ꯆꯪꯍꯟꯁꯦꯍꯦ
ꯍꯥꯏ ꯃꯤꯅꯤꯠ ꯇꯔꯥ ꯆꯠꯂꯁꯨ ꯃꯤꯅꯤꯠ ꯇꯔꯥꯃꯊꯣꯏꯗ ꯃꯤꯅꯤꯠ ꯃꯤꯅꯤꯠ ꯇꯔꯥꯅꯤꯊꯣꯏꯐꯧ ꯁꯥꯟꯅꯕꯗꯣ ꯁꯥꯕꯦꯟ ꯑꯁ ꯑꯦ ꯁꯥꯚꯦꯟ ꯐꯣꯔꯇꯤꯃꯨꯛ ꯁꯥ ꯄꯣꯏꯟꯗꯣ ꯂꯥꯛꯄꯅꯦ ꯑꯗꯨꯒ ꯃꯤꯅꯤꯠꯁꯤ ꯃꯤꯅꯤꯠ ꯇꯔꯥꯗ ꯁꯥ ꯅꯔꯁꯨ ꯁꯤꯛꯁ ꯇ꯭ꯋꯦꯟꯇꯤ ꯑꯗꯥꯏ ꯃꯨꯛ ꯂꯥꯛꯄꯅꯦ ꯄꯣꯏꯟ ꯀꯩꯁꯨ ꯌꯥꯝ ꯈꯦꯠꯅꯗꯕꯅꯦ
ꯄꯣꯏꯟ ꯑꯗꯨꯗꯥꯒꯤ ꯋꯥ ꯅꯠꯇꯤꯌꯦ ꯑꯗꯨꯝ ꯃꯤꯅꯤꯠ ꯇꯔꯥꯅꯤꯊꯣꯏꯐꯧ ꯑꯗꯨꯝ ꯃꯁꯥ ꯃꯊꯟꯇ ꯀꯛꯍꯜꯂꯨꯗꯤ ꯍꯥꯏꯕꯅꯦꯕ ꯑꯗꯣ ꯀꯛꯍꯟꯗ꯭ꯔꯁꯨ ꯑꯈꯣꯏ ꯃꯤꯅꯤꯠ ꯇꯔꯥꯃꯥꯊꯣꯏ ꯑꯗꯨꯃꯥꯏꯅ ꯃꯤꯅꯤꯠ ꯇꯔꯥꯗꯤ ꯍꯦꯜꯂꯜꯂꯣ ꯍꯥꯏꯕꯅꯦꯕ ꯃꯤꯅꯤꯠ ꯇꯔꯥꯃꯥꯊꯣꯏꯗꯤ ꯍꯦꯜꯍꯜꯂꯣ ꯍꯥꯏꯕꯅꯦ ꯍꯥꯏꯕ ꯑꯩꯅ ꯃꯤꯅꯤꯠ ꯇꯔꯥꯗꯤ ꯍꯦꯜꯍꯜꯂꯨ ꯍꯥꯏꯕꯅꯦ ꯍꯥꯏꯕ ꯇꯔꯥ ꯑꯗꯨꯝ ꯑꯗꯣ ꯇꯔꯥꯃꯊꯣꯏ ꯃꯤꯅꯤꯠ ꯑꯃꯨꯛ ꯉꯥꯏꯕ ꯌꯥ ꯁꯤꯔꯗ꯭ꯔꯣ ꯅꯥ
ꯍꯣꯏ ꯌꯥꯏꯁꯦ ꯇ꯭ꯋꯦꯟꯇꯤ ꯑꯥ ꯇ꯭ꯋꯦꯟ ꯑꯥ ꯑꯥ ꯇꯥꯛꯇꯣ ꯇ꯭ꯋꯦꯟꯇꯤ ꯌꯧꯕꯒ ꯑꯗꯨꯝ ꯇꯠꯇꯣꯏꯔꯕ
ꯇꯥꯛꯁ ꯇ꯭ꯋꯦꯟꯇꯤ ꯌꯧ ꯇ꯭ꯋꯦꯟꯇꯤ ꯌꯧꯔꯗꯤ ꯌꯥꯔꯦ ꯍꯥꯏꯕ ꯅꯪ ꯀꯌꯥ ꯁꯨꯔꯒꯦ
ꯑꯩ ꯊꯥꯔꯇꯤꯟ ꯁꯨꯗ ꯉꯥꯏꯔꯤꯌꯦ ꯑꯩꯒꯤ ꯄꯦꯃꯦꯟꯗꯣ ꯑꯝꯇꯥ ꯊꯨꯅ ꯆꯪꯍꯟꯅꯤꯡꯉꯦꯃꯦ ꯑꯩ ꯗꯦꯠ ꯇꯦꯟꯐꯧꯀꯤꯃꯨꯡꯗ
ꯄꯦꯃꯦꯟꯗꯨ ꯄꯥꯛ ꯊꯨꯅ ꯆꯪꯗꯥ ꯆꯪꯗꯦ ꯍꯥꯏꯒꯨꯝ ꯇꯧꯕꯅꯤ ꯈꯪꯗꯦꯕꯣ
ꯇꯥꯛꯁꯇꯨ ꯗꯦꯠꯇꯨ ꯇꯥꯛꯁꯇꯨ ꯀꯨꯟ ꯌꯧꯔꯗꯤ ꯄꯦꯃꯦꯟ ꯁꯥꯕ ꯍꯧꯋꯦꯗꯥꯏ
ꯍꯣꯏ ꯑꯗꯨ ꯑꯍꯥꯟꯕꯗꯗꯤ ꯂꯨꯄꯥ ꯑꯅꯤ ꯍꯥꯟꯅ ꯀꯥꯞꯄꯛꯑꯦꯗꯤ ꯍꯥꯏꯕꯅꯦꯕꯀꯣ
ꯍꯣꯏꯃꯦ ꯑꯗꯨ ꯇꯥꯛꯁ ꯀꯨꯟꯗꯣ ꯑꯗꯣ ꯉꯁꯤ ꯑꯝꯇꯥ ꯌꯧ ꯌꯧꯁꯤꯁꯦ
ꯀꯨꯟꯗꯣ ꯏꯕꯥꯅꯤ ꯇꯧꯅꯕ ꯌꯥꯒꯤꯗ꯭ꯔꯣ ꯈꯪꯗꯦ ꯅꯪ ꯅꯪꯉꯣꯟꯗ ꯀꯣꯜ ꯇꯧꯕꯁꯦꯀꯣ ꯑꯩꯁꯨ ꯁꯪꯅꯤꯌꯦ ꯅꯪꯉꯣꯟꯗ ꯀꯣꯜ ꯇꯧꯕꯁꯦ ꯌꯥꯗꯦ ꯍꯥꯏꯕ ꯌꯥꯝꯅ
ꯅꯪ ꯐꯣꯜ ꯑꯅꯤ ꯁꯤꯝ ꯑꯅꯤ ꯁꯨꯕ꯭ꯔꯣ
ꯁꯤꯝ ꯑꯅꯤꯗꯤ ꯁꯨꯏꯕꯀꯣ
ꯑꯗꯨꯏ ꯑꯦꯀꯥꯎꯟ ꯑꯅꯤ ꯍꯥꯡꯗꯣꯛꯑꯣ ꯑꯗꯨꯏꯗꯤ ꯌꯥꯅꯤꯌꯦ ꯀꯦ ꯑꯅꯤ ꯍꯥꯡꯇꯣꯛꯑꯗꯤ ꯑꯩꯈꯣꯏꯅꯤ ꯑꯗꯨꯝ ꯁꯥꯟꯅꯖꯦꯕ ꯑꯦꯀꯥꯎꯟ ꯑꯃꯨꯛ ꯑꯩꯅ ꯑꯦꯀꯥꯋꯜ ꯑꯅꯤꯗꯨ ꯇꯧꯔꯛ ꯇꯔꯥ ꯇꯔꯥ ꯃꯉꯥ ꯃꯉꯥ ꯇꯔꯥ ꯁꯨꯔꯦ ꯅꯪꯒꯤ ꯅꯅꯪꯖꯨ ꯑꯦꯀꯥꯎꯟ ꯑꯩꯉꯣꯟꯗ ꯇꯔꯥ ꯑꯃ ꯁꯨꯔꯦ ꯑꯃꯗꯨꯅ ꯇꯔꯥ ꯑꯃꯨꯛ ꯁꯨꯔꯦ ꯑꯃꯗꯨꯅ ꯑꯃ
ꯑꯦ ꯁꯤ ꯑꯦꯀꯥꯎꯟ ꯍꯥꯡꯇꯣꯛꯑꯅꯤ ꯅꯪ ꯀꯃꯥꯏ ꯇꯧꯕ ꯀꯩꯅꯣꯗꯣ ꯑꯦꯀꯥꯎꯟ ꯑꯃ ꯅꯉꯣꯟꯗ ꯑꯃꯨꯛ ꯍꯥꯞꯀꯦ ꯍꯥꯏꯔꯕ
ꯑꯗꯨꯃꯥꯏꯅ ꯍꯥꯞꯅꯔꯨꯁꯨ ꯀꯩꯅꯣ ꯑꯩꯈꯣꯏ ꯑꯩꯒꯤ ꯑꯩꯒꯤ ꯏꯕꯥꯏꯗꯣ
ꯎꯝ
ꯇꯥꯕ꯭ꯔꯥ ꯍꯥꯏꯖꯦ
ꯇꯥꯏ ꯇꯥꯏ
ꯃꯥꯒꯤ ꯑꯦꯀꯥꯎꯟ ꯃꯔꯤ ꯄꯥꯏꯌꯦ ꯃꯥꯗꯤ
ꯎꯝ
ꯑꯗꯨ ꯅꯨꯡꯉꯥꯏꯕꯤ꯭ꯅꯦ ꯑꯗꯨꯒꯀꯣ ꯑꯃꯨꯛꯁꯨ ꯋꯥꯔꯤ ꯁꯥꯟꯅꯕꯁꯦ ꯅꯪꯅꯥ ꯍꯦꯟꯅ ꯅꯨꯡꯉꯥꯏꯕ ꯃꯔꯝꯗꯤ ꯅꯪꯗꯤ ꯀꯣꯏꯅꯗꯦꯗꯅ ꯗꯣꯡ ꯗꯣꯡ ꯗꯣꯡ ꯉꯥꯡꯅ ꯌꯥꯏꯅ ꯑꯃꯗꯨꯗꯤ ꯑꯃꯨꯛ ꯀꯣꯏꯌꯦꯕ ꯑꯗꯨꯅ ꯃꯥꯒ ꯋꯥꯔꯤ ꯁꯥꯟꯅꯕꯗꯤ ꯄꯥꯎꯔꯧꯒꯨꯝꯕ ꯑꯗꯨꯃꯥꯏꯅ ꯍꯥꯏꯅ ꯍꯥꯏꯅ ꯑꯗꯨꯝ ꯂꯩꯌꯦꯕ ꯋꯥ ꯗꯣꯡ ꯗꯣꯡ ꯉꯥꯡꯅꯗꯦꯕ ꯇꯟꯗꯅ ꯀꯣꯏꯅꯩꯌꯦꯕ ꯑꯩꯒ ꯑꯗꯨꯏ ꯅꯪꯅ ꯅꯪ ꯑꯩ ꯃꯥ ꯑꯗꯨ ꯋꯔꯤ ꯁꯥꯟꯅꯩ ꯑꯗꯨ ꯇꯟꯕꯩ ꯅꯪꯉꯣꯟꯗ ꯀꯣꯜ ꯋꯥꯔꯤ ꯁꯥꯟꯅꯖꯦ ꯍꯥꯏꯖꯦ ꯉꯥꯟꯗꯦ ꯇꯥꯛꯁꯨ ꯉꯔꯥꯡꯗꯤ ꯇꯥꯛꯁꯨ ꯉꯔꯥꯡꯗꯤ ꯑꯩ ꯀꯔꯝ ꯋꯥ ꯑꯣꯏꯁꯟꯗꯦꯕ ꯅꯪꯒ ꯁꯥꯟꯅꯕꯗꯨꯗ ꯑꯗꯨꯒꯤ ꯃꯇꯨꯡ
ꯑꯩꯅ ꯑꯌꯨꯛꯇꯨ ꯇꯧꯒꯦ ꯍꯥꯏꯟꯅ ꯅꯪ ꯑꯩꯁꯨ ꯕꯣꯜ ꯌꯦꯡꯉꯤꯕꯒꯤ ꯀꯩꯅꯣ ꯇꯧꯕꯗꯨ ꯑꯗꯨꯝ
ꯑꯩ ꯁꯤꯃꯅꯤ ꯑꯩ ꯌꯨꯝ ꯂꯩ ꯑꯗꯨ ꯑꯃꯨꯛ ꯑꯩꯈꯣꯏ ꯃꯥꯏ ꯁꯤꯝꯗ ꯍꯥꯞꯇꯤꯟꯅꯤ ꯑꯩ ꯑꯦꯀꯥꯎꯟ ꯑꯅꯤ ꯄꯥꯏꯁꯤꯔꯒ ꯈꯟꯕꯅꯦꯕ ꯑꯗꯨ ꯌꯨꯝ ꯂꯩꯇꯕꯩꯅꯦꯕ
ꯑꯗꯣ ꯑꯗꯨꯝ ꯍꯥꯞꯄꯁꯨ ꯌꯥꯕ ꯌꯥꯏ ꯀꯩꯅꯣꯅ
ꯍꯥꯥ
ꯁꯦꯝꯕ ꯌꯥꯏ ꯀꯩꯅꯣ
ꯇꯇꯣ ꯇꯥꯛꯇꯣꯝꯗ ꯆꯪꯍꯂ ꯄꯦꯃꯦꯟꯗꯣ ꯄꯦꯃꯦꯟꯗꯣ ꯂꯤꯁꯤꯡ ꯑꯃꯒꯤ ꯃꯌꯥ ꯆꯪꯉꯦ ꯍꯥꯏꯕꯅꯦꯕ ꯑꯗꯨꯝ ꯕꯗ ꯑꯩꯗꯣ ꯂꯧꯊꯣꯛꯀꯦ ꯇꯧꯕꯅꯦꯃꯤ
ꯅꯪꯒꯤ ꯀꯩꯅꯣꯗꯨꯕꯨ ꯌꯥꯔꯤꯉꯣ ꯅꯃꯥꯟꯅꯕ ꯃꯌꯥꯝ ꯂꯩꯗꯣ ꯅꯃꯥꯟꯅꯕꯗꯣ ꯍꯥꯄꯦꯠ ꯀꯩꯅꯣ ꯇꯧꯁꯜꯂꯣ ꯍꯥꯞꯆꯤꯜꯂꯛꯑꯣ ꯑꯗꯨꯒ ꯉꯥꯏꯍꯥꯛꯇꯪ ꯃꯤꯅꯤꯠ ꯇꯔꯥꯃꯨꯛꯀꯤ ꯋꯥꯔꯤ ꯑꯃꯃꯨꯛ ꯁꯥꯟꯅꯖꯦꯅ ꯑꯗꯨꯝ ꯍꯥꯏꯔꯣ ꯑꯗꯨꯒ ꯑꯗꯨꯝ ꯌꯥꯕ ꯄꯣꯠꯇꯨꯕꯨ
ꯈꯪꯗꯦ
ꯉꯥꯏꯍꯛꯇꯪ ꯑꯩ ꯑꯗꯨꯃꯥꯏꯅ ꯑꯗꯨꯃꯥꯏꯅ ꯂꯩꯕ ꯑꯣꯏꯇꯥꯔꯗꯤ ꯏꯕꯣ ꯅꯝꯗꯅ ꯍꯥꯞꯆꯤꯜꯂꯒ ꯑꯗꯨꯝ ꯀꯩꯅꯣ ꯇꯧꯔ ꯌꯥꯔꯅꯤ
ꯑ ꯉꯁꯥꯏ ꯄꯨꯡ ꯄꯨꯡ ꯃꯥꯄꯟꯗꯩ ꯄꯔꯤꯈꯌꯥ ꯊꯥꯕꯗ ꯄꯨꯡ ꯑꯅꯤ ꯑꯥꯕꯗ ꯑꯁꯨ ꯋꯔꯦ ꯏꯕꯁꯨ ꯃꯥꯔꯛ ꯅꯤꯐꯨ ꯃꯥꯔꯛ ꯐꯣꯔ ꯐꯣꯔ ꯐꯤꯞꯇꯤꯒꯤꯗꯧꯋꯦꯕ
ꯎꯝ
ꯄꯦꯁ ꯀꯌꯥ ꯄꯦꯁ ꯀꯨꯟꯊ꯭ꯔꯥ ꯀꯌꯥꯅꯣ ꯑꯃ ꯏꯕ
ꯑꯩꯁꯨ ꯀꯨꯏꯔꯦ ꯑꯁꯤ ꯀꯩꯅꯣꯗꯤ ꯇꯧꯔꯔꯣꯏ ꯊꯧꯕꯥꯜꯗ ꯑꯣꯏꯅ ꯍꯣꯡꯉꯁꯤꯔ ꯅ ꯈꯜꯂꯤꯕ
ꯍꯣꯉꯨ ꯀꯩꯅꯣ ꯅꯪ ꯊꯧꯕꯥꯜꯅ ꯇꯨꯔꯤꯁꯇꯗ ꯀꯥꯔꯛꯑꯣ
ꯁꯇꯦꯟꯗꯔꯗꯗꯤ ꯑꯃꯨꯛ ꯆꯠꯊꯣꯛ ꯆꯠꯁꯤꯟꯒꯦ ꯈꯔ
ꯅꯪ ꯅꯪ ꯅꯪ ꯍꯣꯡꯅꯤꯡꯉꯗꯤ ꯑꯩ ꯏꯃꯥꯟꯅꯕ ꯂꯩ ꯆ ꯆꯦꯜꯍꯟꯒ ꯃꯉꯣꯟꯗ ꯕꯣꯠꯀꯥꯕ
ꯇꯧꯕꯥꯜꯗꯣ
ꯑꯗꯣ ꯑꯦꯝ ꯌ ꯌꯨ ꯆꯠꯅꯒꯗꯕ ꯈꯔꯥꯈꯛ ꯈꯪꯕ ꯋꯥꯅꯤ ꯑꯗꯨꯒꯤ ꯋꯥꯅꯤ ꯁꯦꯀꯦꯟ ꯀꯌꯥ ꯁꯨꯔꯒꯦ ꯑꯩꯈꯣꯏ ꯁꯕꯦꯟ ꯁꯕꯦꯟꯃꯛ ꯇꯥꯔꯦꯠꯃꯈꯥꯏ ꯁꯨꯔꯕꯀꯣ
ꯃꯤꯅꯤꯠ ꯑꯗꯨꯝ ꯀꯨꯏꯔꯝꯃꯥꯅꯤꯗ ꯃꯤꯅꯤꯠ ꯀꯩꯅꯣꯝꯃꯨꯛ ꯆꯠꯂꯝꯃꯥꯅꯤꯗ ꯑꯗꯨ ꯇꯔꯦꯠ
ꯃꯣꯏ ꯅꯥꯍꯥꯟ ꯂꯥꯏꯖꯤꯡꯒꯤꯗ ꯈꯠꯅꯕꯗ ꯑꯗꯨꯝ ꯂꯣꯏꯁꯤꯟꯅꯈ꯭ꯔꯕ ꯑꯗꯨꯝ ꯇꯨꯃꯤꯟꯅꯁꯤ ꯂꯩ
ꯂꯩꯁꯟꯅ ꯁꯨꯃꯥꯏꯅ ꯁꯥꯟꯅ ꯁꯨꯃꯥꯏꯅ ꯁꯥꯟꯅꯕ ꯋꯥꯔꯤꯁꯦ
ꯑꯥ
ꯁꯤꯁꯤꯅ ꯍꯦꯟꯅ ꯑꯩ ꯀꯩꯅꯣ ꯇꯧꯕꯅꯦ ꯍꯥꯏꯕ ꯑꯩꯗꯤ ꯀꯩ ꯍꯥꯏꯇꯥꯔꯦ ꯃꯤꯅꯠ ꯆꯠꯈꯤꯕ ꯈꯪꯍꯧꯗꯕꯅꯦꯕ
ꯑꯗꯨ ꯈꯔ ꯈꯔ ꯀꯟ ꯀꯟꯅꯥ ꯉꯥꯡꯑꯣꯅꯪꯕꯣ ꯅꯪ ꯉꯔ ꯇꯞꯄꯦꯃꯦ ꯑꯥ
ꯀꯟꯅ ꯉꯥꯡꯉꯤꯅꯦ ꯃꯤ ꯇꯥꯗꯕꯩꯅꯤ ꯍꯥꯏꯕ ꯅꯪꯁꯨ ꯇꯞꯄꯦ ꯍꯥꯏꯕ ꯑꯩꯉꯣꯟꯗ ꯅꯥꯀꯣꯡꯗ ꯊꯥꯡꯖꯜꯂꯛꯑꯣ ꯅꯠꯇ꯭ꯔꯗꯤ
ꯑꯩ ꯅꯥꯒꯣꯡꯗꯨ ꯀꯥꯏ ꯊꯝꯖꯤꯜꯂꯤꯅꯤꯅꯦ ꯏꯁꯄꯤꯀꯔ ꯌꯥꯎ ꯑꯩ ꯕ꯭ꯂꯨꯇꯨꯠ ꯂꯩꯇꯦ ꯅꯍꯥꯟ ꯒꯥꯏ ꯑꯩ ꯏꯃꯥꯅꯕꯗꯩꯩ ꯋꯥꯏꯕꯅꯦ ꯑꯩ ꯕ꯭ꯂꯨꯇꯨꯠ ꯋꯥꯏꯕ ꯇꯟꯗꯅ ꯋꯥꯏꯗꯦ
ꯕ꯭ꯂꯨꯇꯨꯠ ꯍꯥꯞꯄꯒ ꯅꯪꯒꯤ ꯈꯣꯟꯖꯑꯦꯜꯗꯨ ꯀꯟꯅ ꯇꯥꯏꯌꯦꯕ
ꯑꯥ
ꯍꯥꯞꯇꯗꯤ ꯈꯔ ꯍꯥꯏꯗꯤꯞ ꯅꯍꯥꯟ ꯅꯣꯡꯃꯥꯑꯃꯥ ꯂꯧꯕꯨꯛ ꯉꯔꯥꯡ ꯂꯧꯔ ꯉꯥꯏꯍꯥꯛ ꯍꯥꯜꯂꯣ ꯀꯩꯅꯣ ꯊꯕꯛ ꯁꯨꯕꯒꯤ ꯂꯧꯕꯨꯛꯇ ꯁꯥꯟꯅꯕꯗꯣ
ꯑꯥ
ꯑꯗꯨꯗꯤ ꯑꯩ ꯄꯤꯈꯥꯎꯗ ꯍꯥꯞꯄꯅꯦꯕꯀꯣ ꯄꯤꯈꯥꯎꯗ ꯍꯥꯞꯄ ꯑꯗꯣ ꯍꯥꯏꯗꯤ ꯂꯥꯎꯗ ꯁ꯭ꯄꯤꯀꯔ ꯊꯥꯕꯗꯣ ꯑꯗꯨꯃꯥꯏꯅ ꯌꯥꯝ ꯍꯧꯋꯦꯕ ꯑꯗꯨꯒ ꯃꯊꯪꯒꯤ ꯑꯃꯨꯛ ꯀꯗꯪꯅꯧꯔꯛꯀꯦꯅ ꯇꯧꯔꯛꯄꯗꯣ
ꯑꯥ
ꯑꯩꯅ ꯍꯩꯅꯧ ꯆꯥꯔꯤ ꯍꯥꯏꯔꯒꯅ ꯅꯪꯅ ꯐꯣꯟ ꯇꯧꯁꯤꯜꯂꯛꯄ ꯑꯗꯨꯒꯤꯗꯣ ꯑꯗꯨꯗꯗꯤ ꯑꯃꯨꯛ ꯇꯞꯄꯦꯕ
ꯑꯥ ꯃꯣꯏ ꯅꯍꯥꯟ ꯂꯥꯏꯖꯤꯡꯗ ꯈꯠꯅꯈꯤꯕꯗꯣ ꯑꯗꯨ ꯀꯃꯥꯏꯅ ꯇꯧꯔꯒꯦꯕ
ꯑꯗꯨꯝ ꯈꯪꯗꯦ ꯂꯣꯏꯁꯟꯅꯈ꯭ꯔꯝꯅꯤꯅ ꯈꯪꯗꯦꯗ
ꯃꯣꯏ ꯏꯃꯨꯡ ꯃꯅꯨꯡꯗꯣ ꯌꯥꯁꯟꯅꯩꯔꯣ ꯅꯠꯇ꯭ꯔꯒ ꯑꯗꯨꯝ
ꯑꯗꯨꯝ ꯑꯗꯨꯝ ꯀꯩꯝ ꯍꯥꯏꯅꯈꯤꯗ ꯈꯪꯗ꯭ꯔꯦ ꯑꯗꯨꯝ ꯌꯧꯔꯛꯄꯒ ꯑꯗꯨꯝ ꯀꯩꯝ ꯇꯧꯅꯈꯤꯗ꯭ꯔꯕ ꯃꯥꯜꯂꯦ ꯑꯗꯨꯝ ꯈꯪꯗ꯭ꯔꯦ ꯄꯥꯎ
ꯑꯁ ꯑꯗꯨ ꯍꯌꯦꯡ ꯈꯟꯅꯔꯛꯈꯤ ꯈꯔ ꯈꯟꯅꯔꯛꯈꯤꯗꯅꯀꯣ ꯑꯃꯨꯛ
ꯈꯠꯅꯔꯛꯑꯔꯣꯏꯗ
ꯁꯦꯒꯦꯟ ꯀꯌꯥ ꯁꯨꯔꯒꯦ ꯃꯥꯄꯟꯗꯤ ꯁꯨꯔꯦ ꯃꯤꯅꯤꯠ
ꯃꯤꯅꯤꯠ ꯃꯥꯄꯟ ꯀꯨꯏꯔꯔꯣꯏꯍꯦ ꯅꯪ ꯀꯩꯁꯨ ꯋꯥꯔꯤ ꯉꯥꯛꯇꯪ
ꯑꯇꯩ ꯃꯤ ꯃꯌꯥꯝ ꯑꯃ ꯋꯥ ꯉꯥꯡꯖꯤꯜꯂꯛꯑꯦ ꯑꯗꯨꯗꯨꯒꯤ ꯃꯤ ꯊꯔꯠ ꯄꯔꯁꯟ ꯇꯥꯗꯅꯕꯅ ꯑꯗꯨꯒꯤ ꯊꯣꯂꯛꯄ ꯋꯥꯅꯦ ꯃꯄꯥꯟꯗ ꯑꯩ ꯑꯋꯥ ꯀꯦꯝꯄꯁꯃꯅꯨꯡ ꯂꯩ ꯇꯥꯗꯕ ꯅꯠꯇꯤꯅꯦ ꯑꯩ ꯀꯥꯗ ꯏꯃꯥꯟꯅꯕ ꯆꯪꯉꯛꯑꯒ ꯀꯧꯁꯤꯜꯂꯛꯏꯅꯤꯅꯦ ꯑꯗꯨꯒꯤ ꯊꯔꯠ ꯄꯥꯔꯁꯟ ꯇꯥꯔꯗꯤ ꯑꯗꯨꯏ ꯅꯨꯡꯉꯥꯏꯇꯕꯩ ꯋꯥꯅꯦ
ꯀꯩꯁ ꯇꯧꯔꯣꯏꯌꯦ ꯌꯥꯝ ꯀꯟ
ꯅꯪ ꯅꯍꯥꯟꯗꯩ ꯀꯣꯜ ꯀꯣꯜ ꯁꯨꯁꯥꯟ ꯁꯥꯟꯅꯗꯕ꯭ꯔꯣ
ꯑꯩ ꯀꯣꯜ ꯁꯥꯟꯅꯩꯌꯦ ꯑꯩ ꯇ꯭ꯔꯥ ꯅꯪꯒ ꯇ꯭ꯔꯥ ꯇꯔꯨꯛ ꯁꯨꯔꯦ ꯎꯝ ꯁꯤ ꯍꯨꯖꯤꯛ ꯁꯥꯅꯩꯁꯦ ꯉꯥꯟꯇ ꯑꯩ ꯀꯣꯜꯗꯤ ꯇꯧꯒ꯭ꯔꯕꯅꯦꯕ ꯑꯗꯨ ꯁꯝꯃꯤꯠ ꯇꯧꯁꯟꯈꯤꯕ ꯑꯩꯅ
ꯅꯪ ꯅꯍꯥꯟꯗꯩ ꯀꯅꯥ ꯀꯅꯥ ꯑꯩ ꯑꯩ ꯅꯠꯇꯕ ꯀꯅꯥꯒ ꯁꯥꯟꯅꯕ ꯅꯍꯥꯟꯒꯩ
ꯃꯤ ꯑꯇꯣꯞꯄ ꯁꯥꯟꯅꯩꯌꯦ
ꯀꯥꯏꯗꯒꯤ
ꯅꯨꯡꯒꯥꯏꯗꯒꯤ
ꯎꯝ
ꯅꯨꯡꯉꯥꯏꯄꯣꯛꯄꯤꯒꯤ ꯈꯣꯏ ꯍꯦꯔꯣ ꯑꯃ ꯂꯩꯕꯗꯨ ꯈꯪꯗ꯭ꯔꯣ
ꯂꯣꯌꯥꯒ
ꯎꯝ ꯀꯧꯁꯜꯂꯛꯑꯣ ꯅꯪ ꯃꯤꯡꯗꯣ
ꯑ ꯁꯣꯏꯔꯦꯅꯦ ꯃꯥꯁꯨ ꯍꯥꯞꯄ꯭ꯔꯣ
ꯃꯥ ꯌꯥꯎꯕꯅꯦ ꯑꯗꯣ ꯃꯥꯒ ꯁꯥꯟꯅꯔꯦ ꯑꯗꯒꯤ ꯁꯤꯗꯒꯤ ꯀꯩꯅꯣꯒꯤ ꯀꯩꯅꯣꯒꯤ ꯃꯅꯥꯎꯄꯥꯗꯨꯒ
ꯃꯥ ꯄꯦꯃꯦꯟ ꯁꯦꯠꯂꯥꯕ꯭ꯔꯣ
ꯅꯠꯇꯦ ꯃꯥꯗꯤ ꯁꯨꯝ ꯕꯤꯠ ꯑꯣꯏ ꯑꯩꯒꯤ ꯑꯩ ꯑꯩ ꯀꯣꯜ ꯋꯥꯔꯤ ꯁꯥꯟꯅꯅꯕ ꯍꯥꯞꯄꯅꯦꯍꯦ ꯃꯥꯗꯤ
ꯑꯣ
ꯃꯥ ꯗꯣ ꯃꯇꯧꯅ ꯗꯤ ꯍꯥꯏꯕꯅꯦ ꯑꯩꯅꯗꯤ ꯑꯗꯣ ꯈꯪꯗꯦ ꯍꯣꯏ ꯕꯥ ꯑꯗꯣ ꯄꯦꯃꯦꯟ ꯄꯦꯃꯦꯟ ꯄꯦꯃꯦꯟ ꯁꯥꯕ ꯍꯥꯏꯗꯣ ꯃꯥ ꯇꯥꯛꯁ ꯑꯃ ꯀꯝꯄ꯭ꯂꯤꯠ ꯂꯣꯏꯗ꯭ꯔꯗꯤ ꯄꯦꯃꯦꯟꯗꯣ ꯁꯥꯔꯛ ꯑꯣꯏꯌꯦ
ꯍꯣꯏꯅꯦ ꯑꯩ ꯇ꯭ꯋꯦꯟꯇꯤꯁꯦ ꯑꯝꯇ ꯌꯧꯁꯤꯁꯦ ꯉꯁꯤ ꯑꯝꯇ ꯌꯧꯁꯤꯟꯁꯦ
ꯍꯥꯏꯗꯤ ꯀꯣꯜ ꯀꯣꯜꯗꯣ ꯀꯩꯅꯣ ꯇꯧꯗ꯭ꯔꯗꯤꯀꯣ
ꯅꯪꯒꯤ ꯁꯤꯛꯁꯇꯤꯟ ꯁꯨꯔꯦ ꯍꯥꯏꯕ ꯅꯠꯇ꯭ꯔꯣ
ꯃꯤꯅꯤꯠ ꯑ ꯃꯤꯅꯤꯠ ꯀꯌꯥ ꯁꯨꯔꯦ ꯃꯤꯅꯤꯠ ꯇꯔꯥꯝꯊꯣꯏ ꯑ ꯁꯦ ꯁꯦꯀꯦꯟ ꯀꯨꯟꯊ꯭ꯔꯥꯃꯨꯛꯇꯪ ꯉꯥꯏꯔꯦ ꯁꯦꯀꯦꯟ ꯀꯨꯟꯊ꯭ꯔꯥ ꯂꯣꯏꯕꯒꯅꯦ ꯐꯠ ꯂꯥꯎꯟ ꯀꯠꯂꯛꯀꯦ
ꯑꯗꯨ ꯅꯪ ꯅꯪꯒꯤꯗꯣ ꯇꯥꯛꯁ ꯁꯤꯛꯁ꯭ꯇꯤꯟ ꯁꯨꯔꯦ ꯍꯥꯏꯕ ꯅꯠꯇ꯭ꯔꯣ ꯑꯣ ꯑꯗꯨꯗꯤ ꯌꯥꯔꯦ ꯅꯪꯒꯤ ꯅꯪꯒꯤ ꯍꯥꯟꯅ ꯇ꯭ꯋꯦꯟꯇꯤ ꯂꯣꯏꯁꯜꯂꯁꯦ ꯌꯥꯔꯦ ꯇ꯭ꯋꯦꯟꯇꯤ ꯌꯧꯅꯕ ꯁꯥꯟꯅꯔꯁꯦ ꯉꯁꯤꯒꯤ ꯑꯗꯨꯒ ꯑꯩꯒꯤ ꯃꯊꯪ ꯑꯩꯒꯤ ꯑꯩꯒꯤ ꯑꯃꯨꯛ ꯁꯥꯟꯅꯔꯁꯦ ꯌꯥꯏꯅ ꯅꯪꯒꯤ ꯅꯪ ꯑꯗꯨꯝ ꯇꯧꯔꯛꯑꯣ ꯌꯥꯔꯦ ꯑꯩ ꯇꯧꯔꯛꯑꯔꯣꯏ
ꯑꯣ ꯃꯤꯅꯤꯠ ꯂꯦꯞꯄꯒ ꯑꯃꯨꯛ ꯇꯧꯔꯛꯑꯒ ꯋꯥꯔꯤ ꯑꯃꯨꯛ ꯁꯤꯒꯤ ꯋꯥꯔꯤꯖꯦ ꯃꯈꯥ ꯑꯃꯨꯛ ꯇꯥꯁꯟꯖꯤ ꯁꯨꯃꯥꯏ ꯁꯥꯟꯅꯕ ꯋꯥꯔꯤꯅ ꯍꯦꯡꯅ ꯊꯨꯕꯅꯦꯕ ꯁꯨꯃꯥꯏ ꯁꯥꯟꯅꯕ ꯋꯥꯔꯤꯅ ꯍꯦꯟꯅ ꯊꯨꯕꯅꯦ ꯍꯥꯏꯕ ꯃꯤꯅꯤꯠꯁꯦ ꯀꯛꯑꯒꯦꯀꯣ
ꯑꯗꯨ ꯀꯛꯊꯠꯈ꯭ꯔꯣ ꯌꯥꯔꯦ ꯀꯛꯊꯠꯂꯣ ꯌꯥꯔꯦ ꯑꯗꯨ ꯃꯊꯪ ꯑꯃꯨꯛ ꯇꯧꯔꯛꯑꯣ ꯌꯥꯔꯦ